ꯍꯜꯂꯣ
ꯀꯩꯅꯣ ꯍꯥꯏꯔꯛꯑꯣ
ꯑꯁ ꯉꯁꯥꯏ ꯍꯥꯏꯒꯦ ꯇꯧꯕꯗꯣ ꯅꯪ ꯌꯥꯗ꯭ꯔꯤꯅꯦ ꯅ ꯅꯪ ꯈꯜꯂꯤꯗꫭ ꯂꯣꯏ ꯂꯥꯜꯂꯦꯕ
ꯅꯆꯤꯟꯁꯤ ꯍꯥꯏꯕꯤꯅꯤꯡꯗꯕꯅꯦ ꯅꯪꯅ ꯂꯣꯠꯂꯒ ꯂꯩꯕꯗꯣ ꯏꯁ ꯐꯖꯅ ꯂꯣꯠꯂꯒ ꯂꯩꯌ‌ꯦꯍꯦ
ꯉꯁꯤ ꯅꯣꯡꯃꯥꯏꯖꯤꯡꯅꯦ ꯑꯩ ꯈ꯭ꯔꯤꯁꯇꯌꯥꯦꯟꯁꯨ ꯑꯣꯏꯦ ꯑꯩ ꯋꯥ ꯑꯔꯥꯟꯕ ꯉꯥꯡꯗꯕ ꯅꯪ ꯊꯖꯗꯕ꯭ꯔꯥ ꯅꯪ ꯈꯜꯂꯤꯗ ꯂꯣꯏ ꯂꯣꯏ ꯂꯥꯟꯂꯦꯀꯣ
ꯆꯨꯝꯃꯦ ꯍꯥꯏꯅ ꯀꯩꯅꯣ ꯃꯤ ꯑꯇꯣꯞꯄꯁꯤꯡꯁꯨ ꯑꯗꯨꯝ ꯍꯥꯏ ꯑꯗꯨꯗꯤ ꯑꯩꯅ ꯍꯪꯕꯅꯦꯕ ꯑꯗꯨ ꯅꯪꯒꯤ ꯃꯤꯡꯗꯣ ꯀꯩꯅꯣ ꯑꯩꯈꯣꯏ ꯈꯨꯟꯒꯤ ꯀꯤ ꯑꯁꯤ ꯄꯥꯔꯠ ꯐꯥꯏꯚꯀꯤ ꯃꯃꯤꯡꯗꯣ ꯆꯞ ꯃꯥꯟꯅꯕ ꯑꯗꯨꯒꯤ ꯍꯥꯏꯔꯒ ꯃꯥꯅꯤ ꯍꯥꯏ ꯁꯤ
ꯃꯤꯡꯗꯤ ꯆꯞ ꯃꯥꯟꯅꯕ ꯌꯥꯝꯃꯤꯅ ꯑꯁ ꯅꯪ ꯈꯜꯂꯤꯗꫭ ꯂꫭꯏ ꯂꯥꯟꯂꯤꯀꫭ ꯐꯤꯔ‌ꯦꯞ ꯇꯣ ꯈꯔ ꯍꯣꯡꯗꫭꯛꯎꯀꯣ
ꯃꯤꯡꯁ‌ꯦ ꯍꯥꯏꯕꯤꯅꯤꯡꯗ꯭ꯔꯗꯤ ꯍꯥꯏꯕꯤꯅꯤꯡꯗꯦ ꯍꯥꯏꯔꯣ
ꯑꯁ ꯑꯩ ꯌꯥꯝ ꯂꫭꯠꯇ‌ꯦ ꯅꯪ ꯈꯟꯂꯤꯗꫭ ꯂꯣꯏ ꯂꯥꯜꯂꯦ
ꯅꯆꯤꯟ ꯊꯤꯕ ꯎ
ꯍꯩꯍꯥ ꯊꯥꯖꯗꯕ ꯃꯤꯁꯦ
ꯌꯥꯗꯅꯦ ꯎꯝ
ꯆꯥꯛꯗꯤ ꯊꯣꯡꯈ꯭ꯔꯕ꯭ꯔꯣ
ꯑꯧ ꯊꯣꯡꯈ꯭ꯔꯦ ꯉꯁꯥꯏꯅ ꯆꯥꯕ ꯐꯜꯍꯧꯔꯦ ꯑꯩꯗꯤ ꯆꯥꯗ꯭ꯔꯤ
ꯑꯣ ꯅꯪꯗꯤ ꯑꯗꯨꯨꯝ ꯐꯃꯨꯡꯗ ꯑꯗꯨꯨꯝ ꯂꯩꯔꯕꯣ
ꯑꯥꯎ ꯑꯗꯨꯝ ꯀꯣꯏꯆꯠ ꯆꯠꯂꯒ ꯂꯩꯕ ꯐꯥꯃꯨꯡꯗ ꯀꫭ
ꯑꯥ ꯀꯩꯅꯣ ꯍꯤꯞꯄ꯭ꯔꯒ ꯂꯩꯗꯧ ꯃꯥꯜꯂꯦ
ꯑꯥ ꯍꯧꯖꯤꯛ ꯍꯧꯖꯤꯛꯇꯤ ꯍꯤꯞꯇꯔꯗ ꯑꯗꯨꯝ ꯃꯄꯥꯟꯗ ꯀꯣꯜ ꯇꯧꯔꯒ ꯂꯩ ꯀꯥꯡꯁꯨ ꯆꯤꯛꯇ꯭ꯔꯤꯅꯤ
ꯑꯦ ꯀꯥꯪ ꯉꯩꯇꯦ
ꯀꯥꯡ ꯂꯩꯇꯕ ꯃꯥꯜꯂꯦ ꯉꯁꯤ
ꯅꯨꯡꯊꯤꯤꯟꯗꯗꯤ ꯈꯔ ꯂꯩꯌꯦꯦ ꯑꯗꯨꯕꯨ ꯅꯨꯡꯗꯥꯡꯗꯗꯤ ꯀꯥꯡ ꯂꯩꯇꯦ
ꯁꯤ ꯉꯔꯥꯡ ꯅꯍꯥꯟꯗ ꯑꯍꯤꯡꯗ ꯑꯗꯨꯝ ꯀꯣꯜ ꯇꯧꯔꯒ ꯊꯣꯛꯄꯅꯦꯕ ꯑꯗꯨ ꯅꯨꯃꯤꯠꯇꯗꯤ ꯑꯁ ꯀꯔꯤ ꯇꯕꯩꯔꯥ ꯀꯥꯡ ꯐꯥꯎ ꯆꯤꯛꯇ꯭ꯔꯦꯕ ꯃꯨꯃꯟꯕꯩꯔꯥ ꯈꯪꯗꯦ ꯃꯨꯃꯟꯕꯩꯀꯣ ꯃꯝꯕ ꯁꯔꯨꯛꯁꯨ ꯑꯃꯝꯕ ꯌꯥꯎꯕꯀꯣ ꯑꯗꯨꯗꯒꯤ ꯀꯥꯡ ꯐꯥꯎ ꯎꯗ꯭ꯔꯦꯕ
ꯑꯗꯨꯗ
ꯑꯗꯨꯅ ꯐꯩꯦꯕꯗ ꯃꯨꯕ ꯍꯦꯟꯅ ꯐꯩꯦ
ꯑ ꯃ ꯁꯤꯁꯤꯡꯗꯣ ꯀꯜꯂ ꯍꯥꯏꯌꯦ ꯃꯤꯁꯤꯡꯅ ꯍꯥꯏꯗꯨꯗꯤ ꯑꯣ ꯁꯤꯁꯤꯡꯅꯤ ꯀꯅꯤ ꯍꯥꯏꯌꯦ ꯎꯝ
ꯉꯧꯔꯤꯕ ꯑꯗꯨꯒ ꯑꯗꯨꯒꯤ ꯎꯄꯥꯏ ꯂꯩꯗꯅ ꯑꯁ ꯑꯥ ꯉꯥꯎꯕꯒꯤ ꯑꯗꯨꯒꯤ ꯎꯄꯥꯏ ꯂꯩꯇꯅ ꯃꯩꯇꯥꯟꯗꯣ ꯈꯪꯕ꯭ꯔꯥ ꯑꯃꯨꯕꯗꯣ ꯑꯗꯨꯅ ꯇꯩꯁꯤꯜꯂꯛꯑꯒ ꯃꯄꯥꯟꯗ ꯊꯣꯛꯏꯅꯦ ꯀꯥꯡ ꯐꯥꯎ ꯄꯤꯛꯇ꯭ꯔꯦꯕ ꯍꯧꯖꯤꯛꯇꯤ ꯃꯈꯣꯟꯗꯤ ꯌꯥꯝ ꯇꯥꯏ ꯁꯦꯡꯕꯅꯦ ꯃꯈꯣꯟꯗꯤ ꯌꯥꯝ ꯇꯥꯏ ꯎꯝ ꯑꯉꯛꯄꯅꯤ ꯄ꯭ꯔꯤꯊꯤꯕꯤꯗ ꯑꯉꯛꯄꯅꯤ
ꯋꯥꯗꯤ ꯂꯧ ꯂꯧꯅꯕ ꯂꯩꯇꯦ
ꯅꯪꯒꯤ ꯋꯥꯁꯤꯅꯦ ꯑꯩ ꯑꯩ ꯉꯁꯥꯏ ꯑꯩꯅ ꯇꯥꯒꯦ ꯇꯥꯕꯗꯤ ꯑꯛꯇ ꯆꯨꯝꯕ ꯌꯥꯎꯔꯗꯤꯦ ꯑꯗꯨꯒ ꯅꯪꯅ ꯈꯜꯂꯤꯁꯨ ꯈꯜꯂꯤ ꯈꯜꯂꯤꯗꯨꯁꯨ ꯇꯨꯝꯕꯁꯨ ꯌꯥꯎꯗꯦ
ꯑꯗꯨ ꯅꯪꯒꯤꯗꯣ ꯅꯪꯒꯤꯗꯅ ꯅꯪꯒꯤꯗꯨꯅ ꯍꯦꯜꯂꯦꯕ ꯍ ꯆꯤꯟꯗ
ꯅꯪ ꯋꯥꯈꯜ ꯈꯟꯕꯗꯨ ꯑꯁ ꯈꯔ ꯈꯔ ꯇꯞꯊꯕꯅꯦ ꯀꯗꯒꯤ ꯃꯤꯣꯟꯗꯒ ꯍꯪ ꯃꯗꯅ
ꯑꯣ ꯍꯪꯗ꯭ꯔꯗꯤꯪꯗ꯭ꯔꯦ ꯈꯪꯗꯕꯒꯤ ꯍꯪꯉꯤꯅꯦ ꯀꯩꯅꯣ ꯑ ꯇ ꯃ ꯌꯥ ꯇꯃꯛꯒꯤꯍꯉꯨ ꯀ
ꯑꯩ
ꯅꯪ ꯈꯥꯏ ꯏꯗ ꯂꯣ ꯏꯂ ꯍꯥꯏꯦꯣꯗꯤ ꯀꯥꯟꯗꯣ
ꯑꯗꯨꯗ ꯑ
ꯑꯩ ꯃꯤꯡ ꯆꯞ ꯃꯥꯟꯅꯕꯒ ꯂꯩꯔꯝꯃꯅꯦꯕ ꯑꯩꯗꯤ ꯑꯣ ꯑꯩꯗꯤ ꯂꯝ ꯌꯥꯝ ꯂꯥꯞꯄꯦꯕ ꯅꯣꯏꯗꯒꯤ
ꯍ
ꯁꯦꯡꯕꯅꯦ ꯅꯪ
ꯌꯦꯡꯕ ꯇꯥꯔꯦ ꯃꯊꯪꯗ ꯃꯊꯪ ꯂꯥꯛꯄ ꯃꯇꯝꯗꯀꯣ
ꯑ ꯑꯩ ꯂꯥꯛꯑꯣꯏꯅ ꯑꯩꯗꯤ ꯂꯥꯛꯑꯣꯏꯅ ꯁꯨꯂꯥ ꯂꯥꯛꯑꯣꯅ
ꯂꯥꯛꯄ ꯅꯨꯃꯤꯠ ꯂꯩꯒꯅꯤ ꯑꯗꯨ ꯗꯏꯌꯦꯒꯁꯦ
ꯑꯗꯨ
ꯑꯗꯨ ꯑꯗꯨ ꯌꯦꯡꯉ ꯇꯥꯔꯦ ꯑꯩꯁꯨ
ꯑ ꯎꯝ ꯗꯤꯁꯦꯝꯕꯔ ꯑꯗꯨꯋꯥꯏꯗ ꯂꯥꯛꯄ ꯌꯥꯏ ꯀꯃꯥꯏ ꯇꯕꯨ ꯂꯒꯦ ꯑꯗꯨ
ꯅꯪ ꯏꯀꯥꯏꯅꯤꯕ
ꯏꯀꯥꯏꯔꯣꯏꯍꯦ ꯑꯩꯗꯤ ꯅꯪꯕꯨ ꯃꯨꯟꯅ ꯈꯪꯉꯦ ꯅꯣꯡꯃ ꯈꯛꯇ ꯌꯦꯡꯕ ꯑꯗꯨꯗ ꯑꯁ ꯌꯦꯡꯕꯗ ꯉꯥꯎꯔꯤꯅꯦ ꯑꯩꯗꯤ ꯇꯨꯃꯒ ꯌꯥꯗ꯭ꯔꯦꯅꯦ
ꯑꯩ ꯃ ꯆꯁꯨ ꯈꯥꯟꯗꯗ
ꯈꯪꯉꯦꯍꯦ ꯅꯪ ꯐꯣꯇꯣꯗꯨꯁꯨ ꯈꯪꯉꯤꯗꯨꯗꯤ ꯑꯗ ꯑꯗꯨꯕꯗꯗꯤ ꯑꯁ ꯎꯝ ꯐꯦ ꯍꯥꯞ ꯭ꯔꯣ ꯐꯖꯅꯤꯡꯉꯥꯏ ꯌꯥꯝ ꯇꯩꯕ꯭ꯔꯣ
ꯐꯅ ꯇꯩꯔꯒ ꯐꯖꯅ ꯀꯩꯅꯣ ꯇꯧꯅꯦꯕ
ꯎꯝ ꯑꯗꯨ ꯑꯣꯏꯔꯁꯨ ꯀꯩꯁꯨ ꯀꯥꯏꯗꯅ ꯑꯩꯗꯤ ꯅꯪꯕꯨ ꯂꯧꯔꯤꯁꯤꯦ ꯏꯔꯅ ꯈꯥꯟꯕꯅꯤ
ꯂꯔ ꯂꯔꯦ ꯀꯩꯩꯅ ꯑꯁ ꯑꯉꯥꯡꯁꯤꯡꯅ ꯏꯆꯦꯁꯤꯡꯕꯨ
ꯅꯨꯄꯤ ꯑꯍꯟ ꯀꯣꯏꯕꯁꯦ ꯏꯅꯥꯛ ꯈꯨꯜꯂꯦ ꯍꯥꯏꯅꯔꯅꯦ
ꯑꯗꯨꯗꯤ ꯅꯨꯄꯤꯁꯤꯡꯒꯤꯗꯤ ꯅꯨꯄꯥ ꯀꯔꯤ ꯅꯨꯄꯥ ꯀꯔꯤ ꯑꯩꯉꯣꯟꯗꯒꯤ ꯆꯍꯤ ꯀꯩꯅꯣ ꯈꯔ ꯑꯉꯥꯡ ꯑꯣꯏꯕ ꯑꯗꯨ ꯃꯣꯏꯉꯣꯟꯗ ꯂꯥꯛꯑꯗꯤ ꯏꯅꯥꯛ ꯈꯨꯜꯂꯦ ꯍꯥꯏꯕ꯭ꯔꯣ ꯃꯣꯏꯒꯤꯁꯨ ꯃꯥꯟꯗꯦ
ꯅ ꯑꯩꯒꯒ ꯑꯩꯒꯤꯒ ꯆꯞ ꯃꯥꯟꯅꯕꯅꯦ ꯂꯩꯃꯤꯟꯅꯔꯗꯤ ꯂꯩꯃꯤꯟꯅꯔꯗꯤ ꯑꯃꯈꯛꯇꯅꯤꯗꯅ
ꯏꯁ ꯃꯥꯟꯅꯗꯤꯦꯕ ꯑ ꯈꯪꯉꯦ ꯑꯩ ꯈꯉꯦ ꯏꯆꯦ ꯑꯣꯏꯕꯒꯤ ꯈꯪꯉꯦ
ꯎꯝ ꯅꯪꯗꯤ ꯏꯉꯣꯟꯗꯗꯒꯤ ꯑꯍꯟ ꯑꯣꯏꯣꯏꯅꯤꯅꯀꯣ ꯆꯍꯤ ꯑꯃꯔ ꯑꯅꯤꯔꯗꯤ ꯍꯟꯅꯕꯅꯦ
ꯃꯥꯥꯟꯅꯤ ꯈꯗꯅꯗꯤ ꯑꯩꯁ ꯌꯥꯝꯃꯦꯍꯦ
ꯎꯝ ꯑꯍꯟ ꯌꯥꯝ ꯆꯥꯅꯤꯡꯕ ꯃꯥꯜꯂꯦꯗ ꯑꯩ ꯕꯨꯂ ꯈꯥꯟ ꯃꯥ ꯂꯩꯗ
ꯑꯩ ꯑꯩ ꯑꯍꯟ ꯆꯥꯅꯤꯡꯒꯦꯀꯣ ꯑꯍꯟ ꯑꯣꯏꯅꯤꯡꯗꯦ ꯑꯩ
ꯀꯔꯤꯔꯤꯒꯤ
ꯑꯅꯨꯕꯤ ꯑꯣꯏꯔꯒ ꯂꯩꯅꯤꯡꯗꯦꯍꯦ ꯍꯧꯖꯤꯛ ꯑꯩꯗꯤ ꯈꯔ ꯑꯉꯥꯡ ꯑꯣꯏꯔꯒ ꯂꯩꯅꯤꯡꯉꯦꯕ
ꯎꯝ ꯑꯩꯁꯨ ꯑꯉꯥꯡꯅꯦꯕ
ꯅꯠꯇ꯭ꯔꯣ ꯀꯩꯅꯣ ꯀꯥꯁꯇ ꯑꯣꯐ ꯑꯗꯨ ꯑꯦꯂꯚꯦꯟ ꯇꯨꯋꯦꯜꯐ ꯑꯗꯨ ꯃꯇꯝꯗ ꯑꯗꯨꯅ ꯅꯨꯡꯉꯥꯏꯇ꯭ꯔꯣ ꯑꯩꯒꯤꯗꯤ ꯅꯨꯡꯉꯥꯏꯌꯦ
ꯎꯝ ꯑꯩꯗꯤ ꯑꯗꯨꯒꯨꯝꯕꯗ ꯇꯧꯗ꯭ꯔꯤꯗ ꯂꯥꯟꯗ꯭ꯔꯤꯕ
ꯑꯗꯨꯗꯤ ꯑ ꯑꯉꯥꯡꯅꯦ ꯑꯉꯥꯡ ꯑꯉꯥꯡ
ꯑꯂ ꯂ ꯀ꯭ꯂꯥꯁꯇ ꯉꯥꯟ ꯀ꯭ꯂꯥꯁꯇ ꯀ꯭ꯂꯥꯁꯇꯤ ꯂꯩꯇꯦ ꯑꯗꯨ ꯑꯗꯨ ꯑꯣꯏꯔꯁꯨ ꯆꯍꯤꯗꯤ ꯌꯥꯝꯕꯅꯤꯅ
ꯑꯗꯨ ꯑꯉꯥꯡꯅꯦꯕ
ꯍ ꯑꯩ ꯆꯍꯤꯁꯦ ꯀꯨꯟꯊ꯭ꯔꯥ ꯃꯔꯤ ꯁꯨꯔꯦ ꯑꯗꯨ ꯑꯣꯏꯔꯁꯨ ꯑꯉꯥꯡꯅꯦ
ꯀꯨꯟꯊ꯭ꯔꯥ ꯃꯔꯤ ꯍꯥꯏꯕ꯭ꯔꯥ
ꯑꯧ ꯆ ꯆꯨꯝꯅ ꯇꯥꯕꯤꯔꯤ
ꯀ ꯆ ꯑꯃꯅꯤꯅꯤ
ꯅꯗꯤ ꯑꯩꯉꯣꯟꯗꯒꯤ ꯍꯦꯟꯅ ꯑꯃꯨꯛ ꯍꯥꯏꯔꯛꯑꯣ ꯇꯤꯟ ꯊꯤꯅꯤ ꯑꯩ ꯈꯪꯉꯤ
ꯑꯦ ꯑꯩ ꯆꯤꯟꯊꯤꯕ ꯍꯩꯇꯦ ꯀꯗꯥꯏꯒꯦ
ꯑꯗꯨꯗꯤ ꯇꯧ ꯍꯥꯏꯔꯛꯑꯅꯤ
ꯑꯩꯒꯤ ꯑꯩꯒꯤ ꯆꯍꯤꯔꯣ
ꯑꯥ
ꯅꯪꯒꯤ ꯀꯌꯥ ꯍꯥꯏꯕ꯭ꯔꯣ
ꯇꯔꯥꯔꯤ ꯀꯨꯟꯊ꯭ꯔꯥ ꯃꯔꯤ ꯇꯔꯥ ꯃꯔꯤꯗꯤ ꯀꯥꯏꯗꯒꯤ ꯁꯣꯏꯈꯤꯕꯅꯦ ꯍꯧꯖꯤꯛꯗꯤ ꯎꯝ ꯁꯖ ꯀ ꯔꯣꯏ ꯑꯗꯨ
ꯇꯔꯥꯃꯔꯤ ꯅꯪꯒꯤ ꯇꯔꯥꯃꯔꯤ ꯑꯣꯏꯔꯗꯤ ꯑꯩꯒꯤꯗꯣ ꯀꯩꯅꯣ ꯑꯩꯒꯤ ꯌꯥꯡꯈꯩ ꯌꯥꯡꯈꯩ ꯌꯧꯗ꯭ꯔꯤꯉꯩꯗ ꯑꯃ ꯂꯩꯕꯗꯗꯔꯣ
ꯇꯪꯈꯥꯏ ꯌꯧꯗ꯭ꯔꯤꯉꯩꯗ ꯍꯨꯝꯐꯨ ꯍꯨꯝꯐꯨꯔꯥ ꯀꯨꯟꯊ꯭ꯔꯥ ꯍꯨꯝꯐꯨꯔꯥ ꯀꯥꯎꯈꯅꯦ ꯑꯩꯈꯣꯏꯒꯤ ꯂꯣꯟꯁꯦ ꯑꯗꯨꯝ ꯀꯥꯎꯒꯂꯦꯗ
ꯎ
ꯅꯁꯦ ꯑꯩ ꯀꯣ ꯇꯧꯕ ꯈꯨꯗꯤꯡꯒꯤ ꯀꯩꯒꯤꯅꯣ ꯅꯣꯏꯗꯣ ꯊꯃꯣꯏꯁꯦ ꯄꯥꯟꯕꯥ꯭ꯔꯣ
ꯑꯥ ꯑꯁ ꯁꯦꯠ ꯁꯦꯠ ꯇꯧꯀꯣ ꯑꯗꯨꯒꯤ ꯂꯩꯕ ꯉꯝꯗꯦꯕ ꯑꯗꯨꯝ ꯅꯣꯛꯅꯤꯡꯉꯦ ꯏꯁ ꯍꯥꯏꯕꯤꯔꯒ ꯃꯊꯥ ꯅꯟꯅꯣ
ꯀꯩ ꯆꯖꯨꯀꯥꯏꯗꯅꯥ
ꯑꯗꯨꯒꯤ ꯅꯣꯏ ꯏꯅꯦ ꯏꯁ ꯍꯥꯏꯕꯤꯔꯒ ꯃꯊꯪꯗ ꯅꯣꯛꯔꯒ ꯂꯛꯑꯦ
ꯑꯥ ꯅ ꯁꯤꯔ ꯁꯤꯔꯕꯨ ꯑꯁ ꯏꯕꯥꯅꯤꯁꯦ ꯀꯣꯜ ꯇꯧꯕ ꯌꯥꯝ ꯅꯨꯡꯉꯥꯏꯅꯦ
ꯄꯨꯡ ꯀꯌꯥ ꯄꯨꯡ ꯀꯌꯥꯗ ꯇꯨꯝꯕ꯭ꯔꯣ ꯅꯨꯡꯗꯥꯡꯗ
ꯑꯩ ꯉꯥꯏꯍꯥꯛ ꯈꯪꯗꯦ ꯉꯁꯤ ꯊꯦꯡ ꯊꯦꯡꯅ ꯑꯃꯨꯛ ꯇꯨꯝꯒꯨꯗꯕ ꯃꯥꯜꯂꯤ
ꯀꯩꯗꯧꯔ ꯂꯩꯕ꯭ꯔꯥ ꯕꯣꯜ ꯌꯦꯡꯉꯕ꯭ꯔꯥ
ꯕꯣꯜ ꯂꯩꯇ꯭ꯔꯦ ꯊꯧꯗꯤꯗꯤ
ꯃꯁꯤꯁꯤ
ꯑꯥ ꯑꯥꯎ ꯂꯩꯇ꯭ꯔꯦ ꯉꯁꯥꯏ ꯑꯨꯛ ꯑꯌꯨꯛ ꯂꯣꯏꯈ꯭ꯔꯦꯕ
ꯑꯗꯨ ꯀꯩꯗꯧꯔꯣ ꯂꯩꯔꯣ ꯊꯦꯡꯅ ꯇꯨꯝꯕꯗꯣ ꯅꯣꯏꯗꯤ
ꯆꯅꯤꯡ ꯇꯣꯝꯕꯗ ꯐꯣꯟ ꯌꯦꯡꯒ ꯂꯩꯕ
ꯆꯞ ꯃꯥꯟꯅꯩꯀꯣ ꯑꯩꯁꯨ ꯊꯦꯡꯅ ꯇꯧꯅꯦꯩ ꯉꯔꯥꯡ ꯑ ꯉꯔꯥꯡ ꯉꯗꯦ ꯉꯁꯤ ꯇꯣ ꯃꯅꯦ ꯉꯔꯥꯡꯗ ꯉꯔꯥꯡꯗꯤ ꯉꯁꯤ ꯅꯠꯇꯣꯕꯅꯦꯕ
ꯍ ꯅꯪꯁꯨ ꯀꯣꯛꯅ ꯑꯃꯨꯛ ꯋꯥꯔꯤ ꯉꯥꯡꯉꯤꯗ
ꯅꯠꯇꯦ ꯉꯔꯥꯡ ꯅꯨꯡꯗꯥꯡꯗꯣ ꯇꯣꯗ꯭ꯔꯦꯕ ꯑꯗ ꯉꯁꯤꯅ ꯇꯣꯕꯅꯦ ꯍꯥꯏꯕ ꯄꯨꯡꯗꯣ ꯇ꯭ꯋꯦꯜꯐ ꯊꯥꯔꯇꯤ ꯍꯦꯟꯈ꯭ꯔꯦꯕ ꯑꯩꯅ ꯇꯨꯝꯕꯗꯣ
ꯑ ꯑꯗꯨꯗꯤ ꯇꯨꯝꯃꯦ ꯍꯥꯏꯕ ꯌꯥꯏꯗ
ꯇꯨꯡꯗꯦ
ꯍ
ꯑꯗꯨꯁꯨ ꯉꯥꯟ ꯍꯒꯜꯂꯤ
ꯎꯝ ꯅꯪꯗꯤ ꯃꯔꯝ ꯃꯌꯥꯝ ꯀꯣꯛꯄꯅꯤꯅ
ꯃꯔꯛ ꯃꯛꯇꯤ ꯆꯥꯒꯨꯝꯕꯁꯨ ꯊꯣꯡꯗꯗ ꯑꯩꯗꯤ ꯌꯥꯝ ꯇꯅꯤ ꯌꯥꯝ ꯇꯠꯂ ꯍꯣꯏ ꯆꯥꯛ ꯌꯦꯟꯁꯥꯡ ꯊꯣꯡꯅ ꯌꯥꯝ ꯇꯂ ꯔꯦꯟꯗ ꯂꯩꯔ ꯀꯥꯟꯗ ꯑꯁ ꯊꯣꯡ ꯊ ꯊꯣꯛ ꯊꯣꯡꯔꯒꯀꯣ ꯄꯦꯟꯈ꯭ꯔꯦꯕ ꯄꯦꯟꯈ꯭ꯔꯕꯒꯤ ꯌꯨꯝꯗ ꯂꯥꯛꯄꯅꯦꯕ ꯈꯔ ꯄꯣꯊꯥꯒꯦ ꯍꯥꯏꯔꯒ
ꯄꯊꯥꯔ ꯄꯊꯥꯔ
ꯈꯔ ꯑꯉꯥꯡ ꯑꯣꯏꯕ ꯃꯤꯅ ꯋꯥꯕ ꯇꯥꯔꯦ
ꯑꯦꯁ ꯉꯥꯡ ꯀꯥꯏꯅ ꯑꯗꯨ ꯅꯨꯄꯤ ꯅꯨꯄꯤ ꯑꯣꯏꯕꯁꯨ ꯁꯣ
ꯑꯝ
ꯑꯃ ꯑꯗꯨꯝ ꯅꯨꯡꯇꯤꯒꯤ ꯑꯗꯨꯝ ꯊꯣꯡꯉꯅꯤ ꯑꯩꯁ
ꯑꯩꯁ ꯅꯨꯄꯥꯁꯨ ꯊꯣꯡꯕ ꯌꯥꯎꯕꯅꯤꯍ ꯑꯥꯎ ꯑꯩꯒꯤ ꯅꯦꯠꯋꯥꯛ ꯅꯋꯥꯛꯅꯤ ꯑꯥꯎ ꯊꯣꯟꯗꯦ
ꯅꯪꯒꯨꯝꯅ ꯇꯝꯕ
ꯑ ꯑꯩꯒꯨꯝꯗ ꯊ ꯑꯩꯒꯨꯝꯗ ꯇꯝꯕ ꯃꯤ ꯅꯨꯄꯥ ꯌꯥꯝꯃꯗꯤ ꯂꯩꯕ ꯌꯥꯔꯣꯏ
ꯌ ꯑꯃꯔ ꯃꯅꯤ
ꯌꯥꯝꯃꯝꯒꯗꯕꯁꯨ ꯃꯥꯟꯕ
ꯅꯣꯏ ꯅꯨꯄꯥꯗꯨꯁꯨ ꯑꯗꯨꯝ ꯇꯧꯕ꯭ꯔꯥ
ꯔꯣ
ꯑ ꯅꯨꯄꯥꯅ ꯅꯪꯒꯤ ꯅꯨꯄꯥ ꯅꯨꯄꯥ ꯅꯠꯇꯦ ꯅꯨꯄꯥ ꯍꯥꯏ
ꯑꯩꯒꯤ ꯏꯄꯥꯗꯤ ꯑꯗꯨꯝ ꯊꯣꯡꯉꯦ ꯉꯁꯤꯁꯨ ꯊꯣꯡꯕꯤꯌꯦ ꯃꯥꯅ ꯊꯣꯡꯕꯤꯕꯒꯤꯦ ꯍꯥꯎꯗ ꯆꯥꯊꯣꯛꯈ꯭ꯔꯦ ꯇꯥꯛ ꯀꯗꯥ ꯍꯥꯏꯗ
ꯑꯗꯨꯗꯤ ꯅꯪ ꯅꯃꯥꯕꯨ ꯀꯤꯒꯨꯝ ꯃꯥꯜꯂꯦꯕꯣ
ꯅꯠꯇꯦ ꯃꯣꯏꯅꯤ ꯑꯗꯨꯝ ꯊꯣꯡꯃꯤꯟꯅꯕꯅꯦ ꯑꯩꯈꯣꯏ ꯏꯄꯥꯅ ꯑꯗꯨꯝ ꯊꯅꯗꯤ ꯃꯍꯥꯎꯗꯣ ꯇꯣꯡꯉꯥꯜꯂꯦ
ꯑꯣ ꯑꯩꯈꯣꯏ ꯈꯨꯟꯗꯁꯨ ꯑꯩꯈꯣꯏ ꯈꯨꯟꯗꯁꯨ ꯇꯪꯈꯥꯏ ꯁꯤꯕ ꯌꯥꯝꯅꯤꯡꯕ ꯈꯔ ꯈꯔ ꯌꯥꯔ ꯂꯩꯔꯤꯕ ꯅꯨꯄꯤꯒꯤ ꯋꯥ ꯉꯥꯛꯇ ꯏꯟꯕꯗꯣ ꯑꯗꯨꯗꯤ ꯑꯩꯗꯤ ꯌꯦꯡꯕ ꯍꯩꯅꯗꯦ ꯎꯝ
ꯎꯝ ꯃꯥꯒꯤ ꯅꯨꯄꯤꯅ ꯄꯥꯏꯕꯗꯤ ꯑꯗꯨꯒꯨꯝꯕꯗꯤ ꯇꯧꯗꯦ ꯍꯣꯏ ꯏꯄꯥꯥꯟꯅꯤ ꯄꯥꯏꯕꯅꯤ ꯀꯩꯅꯣ
ꯑꯣ
ꯅꯣꯏ ꯅꯣꯏꯗꯤ
ꯑꯁ ꯑꯩꯈꯣꯏꯒꯤꯗꯤ ꯑꯩꯅ ꯑꯗꯨꯝ ꯇꯣꯡꯉ